ꯑꯗꯨ ꯀꯔꯝ ꯀꯔꯝ ꯇꯧꯔꯤꯕꯒꯦ
ꯐꯁꯦ ꯍꯧꯖꯤꯛꯀꯥꯟ ꯑꯗꯨꯝ ꯂꯩꯔꯤꯌꯦ ꯁꯥꯅ ꯁꯥꯕꯅꯦ ꯃꯄꯥꯟꯁꯨ ꯊꯣꯛꯅꯤꯡꯗꯦ ꯑꯗꯨꯅ ꯏꯃꯨꯡꯗ ꯇꯃ ꯂꯅꯤ
ꯅꯛ ꯃꯔꯛꯁꯤꯌꯦ ꯀꯣꯏꯔꯝ ꯆꯠꯇ꯭ꯔꯕꯣ
ꯀꯣꯏꯕꯁ ꯆꯠꯇ꯭ꯔꯦꯗ ꯍꯥꯏꯗꯤ ꯁꯥꯕꯅ ꯃꯄꯥꯟ ꯊꯣꯛꯅꯤꯡꯗꯦꯕ ꯑꯗ ꯀꯥꯡꯁꯨ ꯌꯧꯗꯣꯔꯦꯅ ꯍꯥꯏ ꯍꯥꯏꯌꯦ ꯀꯥꯡ ꯃꯌꯥꯅꯤꯅ ꯃꯤꯉꯩꯁꯤꯁꯨ ꯍꯥꯏꯗꯤ ꯂꯥꯏ ꯈꯨꯔꯨꯝꯕꯕꯨ ꯑꯣꯏꯔꯣ ꯌꯥꯝ ꯆꯠꯅ ꯌꯦꯟ ꯅꯣꯏꯗꯤ ꯆꯠꯇ꯭ꯔꯣ
ꯑꯩ ꯅꯅꯨꯡꯗꯥꯡ ꯆꯠꯀꯦ ꯇꯧꯕꯅꯦ ꯑꯗ ꯅꯪ ꯆꯠꯊꯔꯨꯔꯒ ꯉꯀꯦ ꯇꯧꯕ ꯆꯠꯇꯊꯔꯨꯔꯗꯤ ꯆꯠꯃꯤꯟꯅꯔ ꯁꯤꯗ
ꯌꯥꯏꯌꯦ ꯆꯠꯃꯤꯟꯅꯔꯨꯁꯦ ꯍꯥꯏꯗꯤ ꯀꯥꯡꯒ ꯍꯥꯏꯁꯦ ꯆꯠꯇ ꯀꯏꯑꯦꯕ ꯀꯥꯡ ꯍꯥꯏꯗꯤ ꯆꯨꯝ ꯀꯥꯡ ꯆꯤꯡꯕꯕꯨꯗꯤ ꯂꯥꯛꯑꯦꯕꯀꯣ ꯑꯗꯨꯏꯁꯨ ꯑꯗꯨꯥꯟꯗꯨꯗꯤ ꯀꯩꯁꯨ ꯅꯍꯥꯟꯋꯥꯣ ꯑꯉꯥꯡ ꯑꯣꯏꯔꯤꯀꯥꯟꯗꯕꯨꯗꯤ ꯅꯨꯡꯉꯥꯏ ꯍꯥꯏ ꯍꯥꯏꯕꯗꯤ ꯀꯥꯡꯉꯤ ꯃꯣꯏꯒꯤ ꯊꯝꯆꯦꯠ ꯀꯥꯡꯒꯤ ꯍꯣꯡ ꯀꯥꯡ ꯃ ꯃꯣꯟꯅꯒ ꯂꯥꯛꯑꯒ ꯑꯣꯛꯄꯗꯣ ꯇꯤꯀꯦꯠ ꯃꯌꯥꯝ ꯄꯥꯏꯔꯒ ꯂꯪꯉꯑ ꯑꯗꯨꯒꯒꯗꯤ ꯅꯨꯡꯉꯥꯏꯕꯅꯦ ꯑꯗꯣ ꯍꯧꯖꯤꯛꯀꯥꯟꯗꯤ ꯑꯗꯨꯒ ꯑꯗꯨꯗꯤ ꯀꯩꯅꯣ ꯀꯩꯁꯨ ꯀꯩꯅꯣ ꯇꯧꯗ꯭ꯔꯦ ꯑꯗꯨꯅꯅꯦꯒꯤ ꯍꯣꯡꯒꯨꯝꯕ ꯆꯥꯐꯝ ꯂꯩꯗꯅ ꯀꯥꯡꯒꯤ ꯃꯤ ꯃꯌꯥꯝ ꯆꯠꯅꯕ ꯊꯝꯕꯥꯒ ꯍꯐꯥꯎ ꯍꯧꯖꯤꯛꯀꯥꯟ ꯃꯤꯁ ꯌꯥꯝ ꯊꯥꯒꯠꯅꯕꯗꯣ ꯑꯗꯨꯒꯤ ꯃꯐꯝꯗꯣ ꯑꯗꯨ ꯊꯤꯔꯒ ꯑꯗꯨꯝꯁꯨ ꯑꯣꯏꯅ ꯆꯠꯁꯨ ꯌꯥꯗ꯭ꯔꯣ
ꯌꯥꯏ ꯌꯥꯏ ꯑꯗꯨꯅꯦ ꯑꯩꯅ ꯄꯥꯎ ꯆꯠꯁꯦ ꯑꯗꯨꯒꯤ ꯃꯐꯝꯗꯨꯗ ꯑꯣꯏꯅ ꯑꯗꯨꯒ ꯀꯥꯡꯒꯤꯁꯨ ꯍꯥꯏꯗꯤ ꯂ ꯂꯥꯏ ꯈꯨꯔꯨꯝꯕ ꯑꯣꯏꯅꯁꯨ ꯍꯥꯏꯗꯤ ꯂꯥꯏ ꯈꯨꯔꯨꯝꯃ ꯃꯇꯨꯡꯗꯀꯣ ꯑꯗꯨꯏ ꯃꯐꯝꯗꯨꯁꯨ ꯑꯃꯨꯛ ꯆꯠꯄ ꯌꯥꯏꯗꯅ ꯀꯣꯏꯕꯗꯣ ꯃꯣꯏ ꯊꯝꯕꯥꯜꯒꯦ ꯍꯧꯕ ꯍꯧꯖꯤꯛꯀꯥꯟꯒꯤꯗꯤ ꯑꯗꯨꯝ ꯐꯣꯇꯣ ꯀꯥꯞꯄꯗꯁꯨ ꯑꯗꯨꯝ ꯃꯐꯝꯗꯨꯅ ꯅꯨꯡꯉꯥꯏꯗꯣꯏꯅꯦꯕ ꯍꯥꯏꯗꯤ ꯃꯇꯝ ꯃꯇꯝꯒꯤ ꯌꯦꯅꯣ ꯑꯣꯏꯕꯗꯨꯅ ꯁꯤꯖꯅꯤꯡ ꯑꯣꯏꯕ ꯄꯣꯠꯅꯤꯅ ꯑꯗꯨꯅ ꯅꯨꯡꯉꯥꯏꯅꯦꯕ ꯆꯠꯁꯤ ꯑꯗꯨꯅ ꯀꯥꯡꯗꯨ ꯅꯪꯁꯨ ꯀꯩꯅꯣ ꯊꯕꯛ ꯏꯟꯈꯥꯡ ꯂꯩꯔꯁꯨ ꯂꯣꯏꯁꯤꯜꯂꯛꯑꯣ ꯑꯗꯨꯒ ꯀꯥꯡ ꯅꯨꯃꯤꯠꯇꯨꯗꯤ ꯁꯪꯅꯕ ꯇꯧꯔꯅꯤ
ꯍꯣꯏ ꯆꯠꯁꯤ ꯍꯥꯏꯔꯗꯤ ꯑꯗꯨꯝ ꯁꯪꯅꯕ ꯇꯧꯔꯛꯑꯒꯦ ꯑꯇꯣꯞꯄ ꯅꯨꯃꯤꯠ ꯅꯠꯇ꯭ꯔꯒ ꯀꯥꯡ ꯅꯨꯃꯤꯠꯇꯁꯤꯨꯗ ꯑꯣꯏꯅ ꯆꯠꯂꯁꯦ ꯍꯥꯏꯗꯤ ꯂꯥꯏ ꯈꯨꯔꯨꯝꯃꯁꯦꯕ ꯑꯩꯈꯣꯏ ꯁꯨꯃꯥꯏꯅ ꯇꯧꯔꯁꯦ ꯑꯍꯥꯟꯕꯗ ꯂꯥꯏꯒꯨꯝꯕ ꯑꯃ ꯀꯥꯏꯗꯅꯣꯃ ꯀꯥꯏꯅꯕ ꯑꯣꯏꯔꯣ ꯑꯗꯨꯗ ꯂꯥꯏ ꯈꯨꯔꯝꯃꯦꯗꯅ ꯑꯗꯨ ꯑꯗꯨꯒ ꯃꯣꯏꯔꯥꯡ ꯂꯣꯝꯗ ꯆꯠꯂꯁꯨ ꯌꯥꯏꯗꯒꯤ ꯍꯧꯖꯤꯛꯀꯥꯟ ꯑꯦꯄꯜ ꯐꯥꯝꯒ ꯂꯩꯕ ꯌꯥꯝꯅ ꯆꯠꯅꯕꯗꯣ ꯑꯗꯨꯗ ꯆꯠꯂꯁꯨ ꯌꯥꯗ꯭ꯔꯅꯤꯅꯦ ꯃꯤ ꯈꯔ ꯌꯥꯝ ꯃꯣꯏꯅ ꯆꯠꯁꯤ ꯍꯥꯏꯗꯤ ꯅꯪꯒꯤꯁꯨ ꯑꯗꯨꯝ ꯃꯤ ꯈꯪꯅ ꯆꯥꯟꯅꯕ ꯑꯃꯅꯤ ꯄꯨꯔꯛꯑꯣꯏꯁꯨ ꯁꯣꯝꯗ ꯏꯅꯥꯎꯄꯤꯒꯨꯝꯕ ꯀꯩꯒꯨꯝꯕ ꯈꯔ ꯄꯨꯔꯛꯑꯒꯦ ꯍꯥꯏꯗꯤ ꯃꯤ ꯈꯔ ꯈꯔ ꯌꯥꯝꯃꯒ ꯍꯋꯥ ꯆꯠꯄꯗ ꯅꯨꯡꯉꯥꯏꯗꯅ
ꯅꯨꯡꯉꯥꯏꯌꯦ ꯑꯗꯨꯅ ꯆꯠꯁ ꯑꯗꯨꯃꯥꯏꯅ ꯑꯩꯁꯨ ꯏꯃꯥꯟꯅꯕꯁꯨ ꯍꯪꯉꯦ ꯃꯣꯏꯁꯨ ꯆꯠꯁꯦ ꯌꯥꯔꯦ ꯍꯥꯏꯗꯤ ꯏꯅꯥꯎꯄꯥ ꯂꯩꯕꯗꯨꯁꯨ ꯃꯣꯏ ꯆꯠꯁꯦ ꯌꯥꯔꯦ ꯑꯗꯨꯒ ꯑꯩꯈꯣꯏ ꯃꯌꯥꯝ ꯄꯨꯂꯞ ꯅꯨꯡꯉꯥꯏꯅ ꯍꯔꯥꯎꯅ ꯆꯠꯃꯤꯁꯤ ꯉꯟꯇꯥꯅ ꯑꯗꯨꯒ ꯉꯟꯇꯥꯅ ꯍꯜꯂꯛꯅꯕ ꯁꯨꯝ ꯇꯧꯁꯤ ꯑꯗꯨꯒꯃꯥꯏꯅ ꯆꯠꯂꯁꯤ ꯍꯧꯖꯤꯛꯀꯥꯟꯗꯤ ꯀꯣꯏꯕꯁꯤ ꯌꯥꯝ ꯆꯠꯅꯗ꯭ꯔꯦꯕ ꯃꯇꯝ ꯐꯠꯇꯕꯅꯤꯅ ꯑꯗꯨꯅ ꯆꯠꯂꯤꯉꯩꯗ ꯄꯨꯟ ꯄꯨꯟ ꯆꯠꯄꯅ ꯐꯩꯌꯦꯕ ꯇꯣꯝ ꯇꯣꯝ ꯆꯠꯅꯕꯁꯤꯗꯤ ꯑꯩ ꯃꯇꯝꯁꯤꯅ ꯍꯣꯡꯂꯛꯄꯅꯤꯅ ꯅ ꯀꯣꯏ ꯆꯠꯄꯗꯁꯨ ꯅꯨꯡꯉꯥꯏꯇꯦꯗꯅ
ꯍꯣꯏ ꯌꯥꯏ ꯇ ꯍꯥꯏꯔꯣ ꯈꯦꯆꯤꯒꯨꯝꯕ ꯍꯧꯔꯒ ꯄꯨꯔꯛꯑꯣ ꯍꯥꯏꯕ꯭ꯔꯣ ꯑꯩꯈꯣꯏ ꯅꯨꯄꯤꯉꯩꯅ ꯑꯗꯨꯣ ꯀꯃꯥꯏꯅ ꯇꯧꯁꯦ ꯍꯥꯏꯅꯣ
ꯐꯁꯤꯗꯤ ꯐꯥꯎꯔ ꯄꯨꯔꯛꯀꯅꯨꯗ ꯑꯗꯨ ꯑꯗꯨꯔꯛꯄ ꯁꯔꯛꯄꯨꯗꯤ ꯁꯤꯗꯩ ꯂꯩꯔ ꯑꯣꯏꯅ ꯆꯥꯕꯅ ꯐꯩꯗ ꯈꯦꯆꯤ ꯍꯧ ꯑ ꯑꯃꯨꯛ ꯃꯇꯝ ꯌꯥꯝ ꯆꯪꯉꯤꯗꯅ ꯍꯧꯕꯒ ꯑꯗꯒꯤ ꯁꯦꯝꯕ ꯁꯥꯕ ꯇꯧꯕꯗꯨꯗ ꯌꯥꯝ ꯆꯪꯕꯅꯦ ꯃꯇꯝ ꯑꯗꯨꯒ ꯋꯥꯁꯨ ꯋꯥꯔꯅꯤ ꯑꯃꯨꯛ ꯁꯦꯝꯃꯅꯤ ꯑꯗꯨꯒ ꯂꯥꯛꯑꯒ ꯑꯃꯨꯛ ꯀꯩꯅꯣ ꯇꯧꯕꯅꯤꯅ ꯑꯗꯣ ꯈꯪꯗꯦ ꯅꯣꯏꯒꯤ ꯀꯩꯅꯣ ꯅꯣꯏꯅ ꯁꯦꯝꯃꯒ ꯄꯨꯔꯛꯀꯁꯨ ꯀꯩꯁꯨ ꯀꯥꯏꯗꯦꯛ ꯀꯦ ꯑꯗꯨꯝ ꯄꯔꯛꯑꯣ ꯀꯦꯖꯤꯒꯤꯗꯤ ꯅꯣꯏ ꯀꯃꯥꯏꯅ ꯁꯦꯝꯃꯛꯀꯦ ꯍꯥꯏꯔꯒ ꯍꯥꯏꯔꯛꯑꯣ ꯅꯣꯏ ꯑꯁꯦꯡꯁꯦ ꯍꯥꯏꯔ ꯅꯠꯇꯅ ꯀꯃꯥꯏꯅ ꯇꯧꯁꯤꯒꯦꯗꯣ ꯅꯣꯏ ꯑꯗꯨꯝ ꯈꯟꯅꯔꯒ ꯍꯥꯏꯔꯛꯑꯣ ꯑꯗꯨꯒꯗꯨ ꯇꯧꯁꯤ
ꯂꯩꯔꯒ ꯍꯧꯖꯤꯛꯀꯥꯟꯁꯤꯁꯨ ꯊꯝꯅꯥꯗꯒ ꯍꯥꯞꯄꯒ ꯌꯥꯝ ꯌꯣꯜꯂꯤꯗꯅ ꯑꯗꯨꯃꯥꯏꯅ ꯂꯩꯔꯁꯨ ꯑꯗꯨ ꯌꯥꯝ ꯌꯥꯝ ꯇꯥꯡꯕꯅꯦꯕ ꯑꯗꯨꯅꯤꯅ ꯍꯥꯏꯁꯦ ꯑꯩꯈꯣꯏ ꯃꯤ ꯃꯌꯥꯝ ꯃꯤ ꯑꯩꯈꯣꯏ ꯑꯃꯅꯤ ꯈꯛ ꯆꯠꯄ ꯑꯣꯏꯗꯤ ꯐꯕ ꯃꯤ ꯃꯌꯥꯝ ꯌꯥꯝꯃꯛꯄ ꯍꯥꯏꯁꯦ ꯄꯩꯁꯥꯁꯨ ꯃꯌꯥꯝ ꯇꯤꯡꯗꯣꯏꯅꯤꯗꯅ ꯑꯗꯨꯣꯏ ꯍꯣꯏ ꯇ ꯍꯥꯏꯁꯦ ꯑꯃꯨꯛ ꯉꯟꯇꯥꯅ ꯆꯠꯁꯦ ꯍꯥꯏꯅꯕꯅꯤꯅ ꯑꯩꯅ ꯈꯦꯆꯤ ꯍꯧ ꯂꯩꯔꯗꯤ ꯑꯃꯨꯛꯁꯨ ꯊꯦꯡꯗꯣꯏꯅꯦ ꯅꯪ ꯍꯥꯏ ꯆꯨꯝꯃꯦ ꯑꯗꯨꯅ ꯑꯗꯨꯝ ꯑꯥꯗ ꯂꯩꯔꯒ ꯍꯥꯏ ꯃꯣꯏ ꯈꯦꯇꯤꯃꯛ ꯑꯣꯏꯔꯁꯨ ꯑꯗꯨꯃ ꯑꯣꯏꯔꯁꯨ ꯍꯧꯖꯤꯛꯇꯤ ꯀꯥꯡ ꯅꯨꯃꯤꯠꯇꯨꯗꯤ ꯃꯌꯥꯝ ꯌꯣꯜꯂꯝꯅꯤꯑꯕ ꯑꯗꯨꯅ ꯑꯗꯨꯃꯥꯏ ꯂꯩꯔꯨ ꯑꯩꯣꯏ ꯆꯥꯎꯁꯦ ꯍꯧꯔꯛꯑꯔꯣꯏꯒꯦ ꯍꯥꯏꯗꯤ ꯆꯟꯖ ꯄꯨꯖꯗꯨ ꯃꯌꯥꯝ ꯇꯧꯔꯅꯦꯕ ꯊꯕꯛꯇꯨ ꯑꯃꯨꯛ ꯆꯠꯇꯣꯔꯤꯕꯅꯤꯅ ꯈꯦꯆꯤ ꯍꯧꯕ ꯍꯥꯏꯁꯤꯅꯕꯨ ꯈꯦꯆꯤ ꯑꯃꯨꯛ ꯇꯧꯅꯤ ꯑꯗꯒꯤ ꯎꯇꯤ ꯃꯄꯣꯠ ꯑꯃꯨꯛ ꯑꯌꯨꯛꯇꯨꯗ ꯊꯤꯔ ꯑꯗꯨꯗ ꯌꯥꯔꯔꯣꯏ ꯍꯥꯏꯗꯤ ꯇꯧꯒꯦꯅ ꯇꯧꯔꯗꯤ ꯈꯔ ꯍꯥꯎꯅ ꯇꯧꯕꯅ ꯐꯩꯗꯅ ꯑꯩꯅ ꯍꯧꯔꯔꯣꯏ ꯀ ꯈꯦꯆꯤꯗꯣ ꯑꯩꯅ ꯍꯧꯕ ꯈꯦꯆꯤꯗꯣ ꯌꯥꯝ ꯍꯥꯎꯋꯦꯅ ꯍꯥꯏꯅꯩꯌꯦꯕꯀꯣ ꯅꯪ ꯅꯣꯏꯗ ꯑꯝꯇ ꯄꯤꯖꯒꯦ ꯇꯧꯕꯅꯦ ꯑꯗꯨꯗꯤ ꯅꯣꯡꯃ ꯑꯣꯏꯅꯅꯦ ꯆꯥꯔꯁꯦ ꯑꯩꯈꯣꯏꯗ ꯀꯥꯡ ꯂꯣꯏꯔꯒꯔꯥ ꯅꯠꯇ꯭ꯔꯒ ꯀꯥꯡ ꯃꯃꯥꯡꯗꯔ ꯑꯩ ꯍꯥꯏꯔꯛꯑꯒꯦ ꯈꯦꯇꯔꯤ ꯇꯧꯕ ꯀꯥꯟꯗ ꯑꯗꯨꯗ ꯅꯣꯡꯃꯣꯏ ꯆꯥꯁꯦ
ꯆꯥꯁꯤ ꯆꯥꯁꯤ ꯑꯩ ꯑꯩꯅ ꯍꯥꯏꯗꯤ ꯅꯪꯅ ꯍꯧꯕꯗꯣ ꯃꯌꯥꯝꯅꯁꯨ ꯍꯥꯏꯅꯩꯌꯦ ꯍꯥꯎꯋꯦ ꯍꯥꯎꯋꯦꯗ ꯑꯗꯣ ꯑꯩꯁꯨ ꯆꯥꯅꯤꯡꯉꯤꯅꯦꯅꯍꯥꯟꯅ ꯆꯥꯅꯤꯡ ꯆꯥꯅꯤꯡ ꯂꯩꯕꯅꯤ ꯑꯗꯨ ꯀꯥꯡ ꯅꯨꯃꯤꯠꯇꯨꯒꯤꯗꯨꯗꯤ ꯅꯣꯏ ꯊꯕꯛ ꯏꯟꯈꯥꯡꯗꯣ ꯌꯥꯝ ꯐꯔꯛ ꯇꯥꯔꯅꯦꯕ ꯌꯥꯝ ꯀꯩꯅꯣ ꯇꯧꯔꯅꯦꯕ ꯁꯤꯖꯤꯟꯅꯔꯅꯦꯕ ꯑꯗꯨꯅ ꯅꯣꯏ ꯑꯦꯩꯅꯣꯝ ꯅꯨꯃꯤꯠꯇꯨ ꯑꯣꯏꯅ ꯆꯥꯔꯁꯦ ꯍꯥꯏꯗꯤ ꯅꯣꯏ ꯀꯥꯡꯒꯣꯏꯔꯒ ꯑꯣꯏꯔ ꯀꯩꯅꯣ ꯇꯧꯔ ꯆꯥꯔꯁꯤꯦ ꯅꯣꯏ ꯀꯩꯅꯣ ꯅꯦ ꯀꯦꯁꯤꯗ ꯑꯗꯣ ꯍꯟꯗꯛꯀꯤ ꯀꯩꯅꯣꯗꯨꯗꯤ ꯀꯃꯥꯏ ꯀꯃꯥꯏꯅ ꯇꯧꯕꯅꯣ ꯅꯣꯏ ꯀꯣꯏ ꯆꯠꯄꯗꯨ ꯃꯣꯏ ꯌꯥꯔꯛꯇꯣꯏꯔꯥ ꯌꯥꯔꯔꯣꯏꯗꯣꯏꯔꯥ ꯑꯗꯨ ꯅꯣꯏ ꯍꯪꯅꯔꯣ ꯑꯗꯨꯒ ꯍꯥꯏꯔꯛꯅꯉꯥꯏ ꯇꯧꯔꯣ ꯎꯝ
ꯏꯅꯥꯎꯨꯄꯤ ꯈꯔꯁꯨ ꯃꯣꯏ ꯆꯠꯅꯤꯡꯉꯦꯅ ꯑꯩꯉꯣꯟꯗ ꯆꯠꯂꯨꯁꯤꯕ ꯍꯧꯔꯝꯕꯅꯦ ꯑꯩꯅ ꯐꯖꯅ ꯈꯣꯡꯈꯤꯗꯕꯅꯦ ꯑꯩꯁꯨꯦ ꯇꯟꯒꯨꯝꯗꯗ ꯁꯥꯅ ꯁꯥꯕꯁꯤꯗ ꯃꯤꯁꯨ ꯃꯌꯥꯝ ꯆꯤꯟꯅꯤꯗꯅ ꯑꯗꯨꯃꯥꯏꯅ ꯍꯥꯏ ꯍꯕꯅ ꯅꯪꯅ ꯍꯧꯗꯣꯂꯛꯑꯕꯅꯤꯅꯅꯦ ꯅꯪꯒꯤꯁꯨ ꯑꯗꯣꯝꯗꯒꯤ ꯃꯤ ꯂꯥꯛꯅꯤ ꯍꯥꯏꯕꯅꯤꯅ ꯑꯩꯁꯨ ꯍꯪꯉꯛꯑꯒꯦ ꯃꯣꯏ ꯗꯤ ꯍꯔꯥꯎꯕ ꯍꯔꯥꯎꯈ꯭ꯔꯅꯤ ꯑꯩꯅ ꯀꯣꯏ ꯆꯠꯁꯤꯒꯦ ꯍꯥꯎꯔꯗꯤ ꯍꯥꯏꯗꯤ ꯑꯩꯗꯤ ꯆꯠꯀꯟꯗꯦꯕ ꯍꯥꯏꯗꯤ ꯑꯗꯨꯝ ꯌꯨꯝꯗ ꯀꯩꯁꯨ ꯃꯄꯥꯟ ꯊꯣꯛꯇꯕꯗꯣ ꯑꯣꯏꯌꯦꯕꯀꯣ ꯑꯗꯨꯅ ꯑꯩꯅꯒ ꯆꯠꯁꯤ ꯍꯥꯏꯕꯗꯨ ꯃꯣꯏꯁꯨ ꯍꯔꯥꯎꯗꯣꯏꯅꯦ
ꯆꯠꯂꯨꯔꯁꯤꯦ ꯍꯟꯗꯛꯇꯤ ꯁꯣꯏꯗꯅꯕ ꯅꯪ ꯃꯃꯥꯡꯁꯨ ꯆꯠꯁꯤ ꯆꯠꯁꯤ ꯇꯧꯅꯔꯒ ꯃꯃꯥꯡ ꯑꯗꯨꯝ ꯁꯣꯏꯅ ꯗꯅ ꯑꯩꯈꯣꯏ ꯃꯌꯥꯝ ꯇꯤꯟꯅꯔꯛꯄ ꯃꯌꯥꯝ ꯆꯠꯁꯦ ꯍꯥꯏꯔꯒ ꯑꯗꯣ ꯍꯟꯗꯛꯇꯤ ꯁꯣꯏꯗꯅꯉꯥꯏ ꯇꯧꯔꯁꯦ ꯀꯣ ꯍꯥꯏꯗꯤ ꯍꯔꯥꯎ ꯀꯨꯝꯍꯩ ꯍꯥꯏꯁꯤ ꯄꯥꯛ ꯐꯪꯕ ꯅꯠꯇꯦꯕ ꯍꯥꯏ ꯃꯇꯝꯁꯤ ꯍꯧꯖꯤꯛꯀꯥꯟꯗꯤ ꯑꯃꯨꯛ ꯍꯔꯥꯎꯔꯤꯉꯩꯗ ꯀꯔꯝ ꯀꯥꯟꯗ ꯑꯃꯨꯛ ꯍꯔꯥꯎꯗꯣꯏꯅꯣ ꯈꯪꯗꯦꯕ ꯑꯗꯨꯅ ꯍꯔꯥꯎ ꯀꯨꯝꯍꯩ ꯑꯃ ꯂꯩꯔꯤꯉꯩꯗ ꯆꯠꯍꯧꯕꯅ ꯐꯩꯌꯦ ꯍꯥꯡꯅꯔꯒ ꯆꯠꯅꯕ ꯇꯧꯔꯁꯦ ꯅꯈꯣꯏꯁꯨ ꯑꯗꯣ ꯀꯩꯅꯣꯒꯤꯗꯨꯗꯤ ꯑꯗꯨ ꯆꯠꯄ ꯍꯥꯏꯗꯣ ꯀꯩꯅꯣ ꯈꯛꯇ ꯆꯠꯄ ꯅꯠꯇꯦꯀꯣ ꯀꯤꯒꯣꯝ ꯆꯥꯐꯝ ꯂꯣꯝꯗ ꯆꯠꯂꯨꯁꯦꯕ ꯑꯩꯩꯅꯔꯣꯝꯗ ꯃꯣꯏ
ꯍꯣꯏ ꯌꯥꯏꯦ ꯈꯪꯉꯦ ꯏꯍꯣꯝ ꯆꯥꯕ ꯃꯤ ꯌꯥꯝ ꯆꯠꯅꯕꯗꯣ ꯍꯧꯖꯤꯛꯀꯥꯟ ꯋꯥꯗꯤꯗ ꯆꯂꯁꯦ
ꯃꯣꯏ ꯆꯠꯅꯕ ꯇꯧꯁꯦ ꯑꯗꯨ ꯅꯣꯏ ꯀꯃꯥꯏ ꯀꯃꯥꯏꯅ ꯇꯧꯁꯤꯒꯦ ꯑꯗꯨ ꯈꯟꯅꯔꯣ ꯑꯗꯨꯒ ꯇꯧꯔꯁꯦ
ꯑꯗ ꯑꯩꯈꯣꯏ ꯀ꯭ꯂꯥꯁꯀꯤ ꯍꯟꯗꯛ ꯃꯣꯏ ꯆꯥꯛ ꯆꯥꯅꯕ ꯈꯣꯠꯄ ꯋꯥꯔꯤ ꯑꯃ ꯍꯥꯏꯔꯞ ꯇꯥꯟꯅꯕꯗ ꯑꯗꯨ ꯀꯕꯔ
ꯎꯏꯌꯦ ꯑꯗꯣ ꯑꯩꯈꯣꯏꯁꯨ ꯌꯥꯎꯒꯦꯅ ꯈꯜꯂꯝꯕꯅꯦ ꯑꯗꯣ ꯑꯩꯁꯨ ꯐꯔꯛ ꯇꯥ ꯇꯥꯔꯕ ꯅꯪꯁꯤ ꯑꯗꯨ ꯃꯣꯏ ꯌꯥꯎꯕꯣꯏꯕꯨꯗꯤ ꯑꯌꯥꯝꯕꯅ ꯌꯥꯎꯅꯤꯗꯤ ꯍꯥꯏꯅ ꯍꯥꯏꯅꯕꯅꯤ ꯑꯗꯨꯒ ꯑꯇꯣꯞꯄ ꯂꯩꯕ ꯃꯈꯩꯗꯁꯨ ꯈꯔꯗꯤ ꯊꯣꯛꯂꯛꯀꯅꯤꯁꯨ ꯍꯥꯏꯕꯅꯦ ꯃꯣꯏ ꯌꯥꯎꯕ ꯑꯣꯏꯅ ꯌꯥꯎꯅꯤꯡꯕꯒꯤ ꯍꯥꯏꯗꯤ ꯐꯔꯦ ꯆꯍꯤꯃꯨꯛꯇ ꯑꯃꯨꯛ ꯄꯨꯟꯕꯅꯤꯅ ꯌꯥꯎꯒꯦꯗ ꯌꯥꯎꯁꯦꯗ ꯍꯥꯏꯅꯕꯅꯤ ꯑꯗ ꯑꯩꯁꯨ ꯑꯩꯁꯨ ꯊꯕꯛ ꯏꯪꯈꯥꯡ ꯂꯩꯕꯅꯤꯅ ꯌꯥꯎꯕꯗꯨ ꯐꯪꯗꯣ ꯃꯥꯟꯁꯤꯜꯂꯛꯇ꯭ꯔꯕ ꯑꯗꯨꯅꯅꯤꯗ ꯍꯔꯥꯎ ꯀꯨꯝꯍꯩꯒꯨꯝꯕ ꯂꯩꯕꯗꯗꯤ ꯐꯪꯉꯦꯕ ꯁꯨꯇꯤ ꯂꯩꯕꯒꯤ ꯑꯗꯨꯗꯗꯤ ꯑꯩꯈꯣꯏꯅ ꯀꯩꯅꯣ ꯇꯧꯁꯦ ꯍꯥꯏꯕꯩꯅꯤꯗ
ꯃꯣꯏꯁꯦ ꯅꯨꯃꯤꯠꯁꯨ ꯀꯩꯁꯨ ꯂꯦꯞꯅꯗ꯭ꯔꯤꯕ ꯃꯥꯜꯂꯦꯕ ꯑꯩꯁꯨ ꯍꯥꯏꯗꯞꯁꯨ ꯎꯔꯝꯕ ꯑꯩꯁꯨ ꯌꯥꯎꯔꯣꯏꯗ ꯍꯥꯏꯗꯤ ꯃꯇꯝ ꯁꯪꯉꯣꯏꯕ ꯑꯗꯨꯒꯤ ꯃꯣꯏꯅ ꯍꯥꯏꯅꯕꯩ ꯃꯇꯝꯗꯣ ꯀꯔꯝ ꯀꯥꯟꯗ ꯂꯦꯞꯇꯣꯏꯅꯣ ꯈꯪꯗꯦ ꯈꯔ ꯑꯃꯗꯤ ꯌꯥꯅꯤ ꯍꯥꯏꯣ ꯈꯔꯝꯅ ꯌꯥꯔꯣꯏꯅ ꯃꯣꯏ ꯃꯔꯩ ꯀꯣꯏ ꯏꯇꯧ ꯇꯧꯅ ꯍꯧꯕꯅꯦ ꯀꯁꯨ ꯇꯟꯗꯅ ꯀ ꯍꯥꯏꯅꯕꯕꯨꯗꯤ ꯌꯥꯎꯗꯦ ꯍꯥꯏꯔꯠꯇꯪ ꯆꯪꯒ ꯌꯦꯡꯉꯝꯕꯅꯦꯕ ꯑꯗꯨꯒꯤꯅꯦ ꯅꯉꯣꯟꯗ ꯌꯥꯎꯗꯣꯏꯔꯥ ꯀꯃꯥꯏꯅ ꯇꯧꯗꯣꯏꯅꯣꯅ ꯍꯪꯉꯛꯏꯁꯦ
ꯍꯣꯏ ꯃꯇꯝ ꯂꯦꯞꯄꯒ ꯍꯥꯏꯗꯤ ꯃꯇꯝꯗꯨ ꯁꯨꯇꯤꯒꯨꯝꯕ ꯇꯥꯟꯅꯕ ꯑꯣꯏꯔꯗꯤ ꯌꯥꯎꯕ ꯌꯥꯏ ꯑꯗꯨ ꯌꯥꯎꯕꯗꯤ ꯌꯥꯎꯅꯤꯡꯉꯤ ꯑꯗꯨꯝ ꯃꯌꯥꯝ ꯏꯃꯥꯟꯅꯕ ꯃꯌꯥꯝ ꯂꯥꯡꯉꯒ ꯍꯔꯥꯎ ꯀꯃ ꯍꯔꯥꯎꯅ ꯆꯥꯕ ꯈꯣꯠꯄ ꯇꯧꯕꯗꯣ ꯅꯨꯡꯉꯥꯏꯌꯦꯕ ꯑꯣ ꯑꯗꯨꯃꯥꯏꯅ ꯌꯥꯗꯤ ꯌꯥꯎꯅꯤꯡꯉꯤ ꯑ ꯌꯥꯎꯕꯗꯨ ꯑꯃꯨꯛ ꯃꯤ ꯈꯔ ꯌꯥꯎꯔꯅꯤ ꯈꯔ ꯑꯃ ꯌꯥꯎꯗꯕꯁꯨ ꯑꯗꯨꯁꯨ ꯑꯃꯨ ꯅꯨꯡꯉꯥꯏꯇꯦꯅꯦ ꯃꯣꯏ ꯌꯥꯎꯔꯔꯣꯏ ꯍꯥꯏꯔꯗꯤ ꯐꯖꯅ ꯍꯥꯟꯅ ꯀꯌꯥꯝ ꯀꯃꯥꯏ ꯀꯃꯥꯏꯅ ꯌꯥꯎꯔꯤꯅꯣ ꯃꯔꯝ ꯀꯩꯗꯧꯕꯅꯣ ꯍꯥꯏꯗꯤ ꯃꯣꯏ ꯃꯇꯝ ꯁꯪꯗꯕꯩꯔꯥ ꯀꯩꯗꯧꯕꯩꯅꯣꯗꯣ ꯑꯗꯨ ꯍꯪꯅꯔꯒ ꯃꯇꯝꯗꯨ ꯂꯦꯞꯄ ꯑꯣꯏꯔꯗꯤ ꯐꯗꯣꯅꯦ ꯑꯗꯨꯃꯥꯏꯅ ꯇꯧꯔꯗꯤ ꯑꯗꯨ ꯅꯪꯒꯤ ꯃꯣꯠꯇ ꯀꯩ ꯀꯩ ꯂꯩꯕꯅꯣꯁꯨ ꯍꯥꯏꯔꯛꯑꯣꯅꯦ ꯑꯗꯨꯝ ꯃꯣꯏꯗ ꯁꯨꯝ ꯍꯥꯏꯈꯤꯅꯕ ꯑꯩꯉꯣꯟꯗꯁꯨ ꯅꯍꯥꯟꯗ ꯍꯪꯉꯝꯕꯅꯦꯕ ꯃꯣꯏꯅ ꯀꯃꯥꯏꯅ ꯀꯃꯥꯏꯅ ꯇꯧꯁꯤꯒꯦꯗ ꯃꯇꯝꯗꯨꯁꯨ ꯑꯗꯨꯅ ꯅꯪꯁꯨ ꯑꯝꯇ ꯍꯥꯏꯔꯛꯑꯣ ꯅꯣꯏ ꯀꯃꯥꯏ ꯀꯃꯥꯏꯅ ꯇꯧꯁꯤꯒꯦꯗꯣ ꯅꯪꯁꯨ ꯈꯜꯂꯒ ꯍꯥꯏꯔꯛꯑꯣ ꯑꯗꯨꯝ
ꯑꯩꯗꯤ ꯌꯥꯎꯔꯣꯏꯗ ꯑꯗꯨ ꯃꯣꯏꯗꯨꯅꯦ ꯌꯥꯎꯗꯕ ꯌꯥꯎꯔꯣꯏꯗꯕ ꯍꯥꯏꯔꯣꯅ ꯍꯥꯏꯕꯗꯨ ꯌꯥꯎꯔꯨꯅꯦ ꯗꯥꯏꯔꯦꯛ ꯍꯥꯏꯈ꯭ꯔꯦ ꯍꯥꯏꯗꯤ ꯁꯨꯝ ꯃꯣꯏ ꯃꯇꯝꯗꯣ ꯌꯥꯔꯕ ꯆꯟꯁꯨ ꯆꯜꯂꯦ ꯍꯥꯏꯗꯤ ꯈꯪꯗꯦ ꯄꯨꯟꯗꯕ ꯀꯨꯏꯔꯕ ꯍ ꯍꯟꯗ꯭ꯔꯦ ꯅꯣꯡꯕꯨꯗꯤ ꯅꯨꯡꯉꯥꯏꯅꯤ ꯑꯗꯨꯑꯣꯏꯁꯨ ꯑꯩꯗꯤ ꯍꯥꯟꯅꯗꯩ ꯑꯗꯨꯝꯕꯗꯨ ꯀꯩꯁꯨ ꯍꯥꯏꯗꯤ ꯃꯣꯏ ꯃꯃꯥꯡꯁꯨ ꯑꯗꯨꯝ ꯆꯥꯟꯅꯕꯅꯦ ꯑꯗꯨ ꯀꯥꯟꯗꯁꯨ ꯌꯥꯎꯁꯨ ꯌꯥꯎꯗꯦ ꯑꯩꯗꯤ ꯀꯩꯁꯨ ꯌꯥꯎꯅꯤꯡꯕ ꯑꯣꯏꯗꯦꯕꯀꯣ ꯍꯥꯏꯗꯤ ꯃꯤꯁꯨ ꯌꯥꯗꯧ ꯃꯥꯟꯗꯦ ꯑꯗꯒꯤ ꯏꯃꯅꯕꯤꯉꯩꯁꯨ ꯍꯥꯏꯗꯤ ꯑꯩꯅ ꯇꯤꯟꯅꯕ ꯍꯥꯏꯗꯣꯏꯔꯥ ꯑꯗꯨ ꯐꯩꯗꯨꯁꯨ ꯌꯨꯝꯗ ꯑꯝꯇ ꯂꯩꯅꯗꯃꯤꯅ ꯃꯣꯏꯁꯨ ꯌꯥꯎꯅꯔꯔꯣꯏꯕ ꯑꯗꯨ ꯑꯩꯗꯤ ꯌꯥꯎꯔꯔꯣꯏꯅ ꯑꯗꯨꯝ ꯂꯗꯥꯏꯔ ꯍꯥꯏꯈ꯭ꯔꯦ ꯅꯨꯃꯤꯠꯄꯨꯗꯤ
ꯃꯣꯏꯁꯦ ꯁꯟꯗꯦꯒꯨꯝꯕꯗ ꯇꯧꯅꯤꯅꯗꯤ ꯍꯥꯏꯔꯞꯇꯗꯤ ꯍꯥꯏꯍꯧꯕꯅꯦ ꯑꯗꯨ ꯈꯪꯗꯦ ꯈꯔ ꯊ ꯂꯣꯏꯔꯛꯄꯗ ꯇꯧꯁꯦ ꯈꯔꯅ ꯍꯧꯒꯠꯂꯛꯄꯗ ꯇꯧꯁꯦꯅ ꯃꯔꯩ ꯑꯩꯈꯣꯏ ꯇꯧ ꯊꯣꯡꯅꯕꯅꯦ ꯑꯩꯗꯤ ꯌꯥꯎꯔꯣꯏꯅ ꯑꯗꯨꯝꯗꯥꯏꯗꯤ ꯍꯥꯏꯈ꯭ꯔꯦ ꯑꯗꯨꯗꯣ ꯅꯉꯣꯟ ꯀꯩꯒꯨꯝꯕ ꯑꯩ ꯌꯥꯎꯗꯣꯏꯔ ꯈꯣꯠꯂꯣꯏꯔꯅ ꯍꯪ ꯈꯣꯠꯂꯨꯒ ꯍꯥꯏꯔꯁꯨ ꯅꯪꯅ ꯑꯗꯨꯝ ꯍꯥꯏꯈ꯭ꯔꯣ ꯈꯔ ꯐꯖꯅ ꯑꯗꯨꯝ ꯍꯥꯏꯗꯤ ꯃꯥ ꯁꯪꯉꯣꯏ ꯍꯥꯏꯕꯅꯤ ꯈꯣꯠꯄꯅꯤ ꯑꯗꯣ ꯑꯗꯨꯝ ꯈꯔ ꯐꯖꯅ ꯍꯥꯏꯗꯤ ꯁꯥꯎꯗꯅꯕ ꯃꯑꯣꯡꯗ ꯂꯩ ꯗꯅ ꯅꯠꯇ꯭ꯔꯗꯤ ꯌꯥꯎꯅꯤꯡꯗꯕꯒꯤ ꯂꯩꯊꯣꯛꯄ ꯑꯃꯨ ꯃꯥꯜꯂꯕ ꯊꯕꯛ ꯆꯤꯟꯕꯩꯅꯦ ꯈꯣꯠꯄꯩꯅꯦꯗ ꯅꯪꯅ ꯈꯔ ꯥꯏꯔꯣ
ꯍꯣꯏ ꯍꯥꯏꯔꯒꯦ ꯍꯥꯏꯔꯒꯦ ꯑꯩꯒꯤꯁꯨ ꯑꯩꯁꯨ ꯁꯪꯗꯤ ꯁꯪꯗꯕꯅꯦꯗ ꯃꯣꯏꯅꯗꯤ ꯍꯥꯏꯔꯛꯄꯅꯦ ꯑꯗꯣ ꯑꯩ ꯌꯥꯎꯁꯤꯔꯦ ꯌꯥꯎꯒꯟꯁꯤꯔꯦ ꯍꯥꯏꯕꯗꯤ ꯈꯜꯂ ꯅꯥꯟꯅ ꯂꯩꯕꯅꯦꯕ ꯃꯣꯏꯅꯥꯟ ꯃꯦꯁꯦꯖ ꯁꯥꯟꯅꯔꯛꯄꯗꯨꯗꯒꯤ ꯑꯩꯁꯨ ꯈꯟꯕꯅꯦ ꯌꯥꯎꯁꯤꯔ ꯌꯥꯎ ꯈꯟꯁꯤꯔ ꯑꯩꯁꯦ ꯃꯇꯝꯁꯤ ꯏꯔꯩ ꯂꯩꯇꯕꯗꯨꯒꯤ ꯃꯣꯏꯅꯁꯨ ꯌꯥꯎ ꯌꯥꯎꯗꯦ ꯍꯥꯏꯌꯦ ꯑꯗꯣ ꯅꯣꯏ ꯅꯣꯏꯁꯨ ꯅꯣꯏ ꯃꯌꯥꯝ ꯌꯥꯎꯕ ꯑꯣꯏꯔꯗꯤ ꯑꯩꯁꯨ ꯌꯥꯎꯋꯦ ꯈꯜꯂꯝꯕꯅꯦꯕ ꯑꯗꯨ ꯌꯥꯎꯈꯤ ꯌꯥꯎꯅꯤꯡꯉꯤ ꯑꯗꯨꯒꯤ ꯑꯃꯨꯛꯁꯨ ꯑꯃꯨꯛ ꯌꯥꯎꯅꯤꯡꯗꯕ ꯑꯃꯁꯨ ꯌꯥꯎꯋꯦ ꯍꯥꯏꯗꯤ ꯑꯩꯈꯣꯏ ꯃꯌꯥꯝ ꯁꯨꯗꯕꯗꯨꯒꯤ ꯅꯨꯡꯉꯥꯏꯇꯕ ꯑꯩꯈꯣꯏ ꯅꯍꯥꯟꯋꯥ ꯇꯤꯟꯅꯛꯄ ꯃꯌꯥꯝ ꯁꯨꯔꯗꯤ ꯅꯨꯡꯉꯥꯏꯗꯅ ꯑꯗꯨ ꯑꯗꯨ ꯑꯗꯨꯏ ꯁꯨꯗꯕꯗꯨ ꯅꯨꯡꯉꯥꯏꯇꯕꯅꯤꯗ ꯍꯣꯏ ꯍꯥꯏꯒꯦ ꯅꯪ ꯌꯥꯎꯔꯣꯏ ꯍꯥꯏꯔꯗꯤ ꯃꯣꯏꯗ ꯐꯖꯅ ꯅꯪ ꯊꯕꯛ ꯀꯩꯅꯣ ꯇꯧꯕ ꯁꯤꯤꯟꯕꯩ ꯈꯣꯠꯄꯩꯅꯤ ꯑꯗꯨ ꯍꯥꯏꯒ ꯑꯗꯨꯝ ꯐꯖꯅ ꯇꯨ ꯍꯥꯏꯔꯒ ꯃꯣꯏꯗꯁꯨ ꯍꯥꯏꯗꯤ ꯃꯣꯏꯗꯁꯨ ꯍꯥꯏꯗꯤ ꯅꯪ ꯅꯪ ꯌꯥꯎꯗꯕꯗꯁꯨ ꯅꯨꯡꯉꯥꯏꯇꯕ ꯃꯤ ꯌꯥꯎꯔꯝꯃꯤꯗꯅ ꯑꯗꯨꯅꯅ ꯍꯥꯏꯔꯒꯗꯤ ꯃꯣꯏꯁꯨ ꯈꯔꯗꯁꯨ ꯐꯩꯗꯅ ꯁꯥꯎꯅꯤꯡꯉꯝꯕ ꯂꯩꯔꯁꯨ ꯀꯩꯗꯧꯔꯝꯕ ꯂꯩꯔꯁꯨ ꯌꯥ ꯀꯩꯁꯨ ꯐꯥꯏꯗ ꯅ
ꯑꯗꯨ ꯅꯪꯅ ꯑꯗꯨꯝ ꯈꯔ ꯐꯖꯅ ꯍꯥꯏꯗꯤ ꯃꯣꯏꯗꯣ ꯑꯩꯗ ꯃꯃꯥꯡꯁꯨ ꯍꯥꯟꯅ ꯌꯥꯎꯗꯕꯅꯤꯅꯅꯦ ꯌꯥꯎꯅꯤꯡꯗꯕꯒꯤ ꯃꯥꯅꯤ ꯌꯥꯎꯁꯨ ꯌꯥꯎꯅꯤꯡꯗꯦ ꯑꯃꯔꯣꯝꯗ ꯊꯕꯛꯁꯨ ꯆꯤꯜꯂꯦ ꯍꯥꯏꯗꯤ ꯈꯥꯏꯗꯣꯛꯄ ꯃꯇꯝꯗ ꯌꯥ ꯌꯥꯝ ꯋꯥꯖꯩꯌꯦꯕ ꯑꯩꯉꯣꯟꯗ ꯊꯕꯛ ꯍꯥꯏꯗꯤ ꯐꯤ ꯅꯨꯡ ꯁꯥꯕ ꯈꯣꯠꯄ ꯃꯌꯥꯝ ꯇꯧꯕꯅꯤꯅ ꯑꯗꯨꯃꯥꯏꯅ ꯇꯧꯔ ꯅꯪꯅ ꯑꯗꯨꯝ ꯈꯔ ꯐꯖꯅ ꯍꯥꯏꯈꯣ ꯑꯗꯨꯒ ꯍꯧꯖꯤꯛꯀꯤ ꯀꯥꯡꯒꯤꯗꯨꯁꯨ ꯅꯪꯁꯨ ꯍꯥꯏꯗꯤ ꯒꯥꯔꯤ ꯅꯣꯂꯤꯩꯗꯨꯁꯨ ꯍꯥꯟꯅ ꯃꯥꯡꯊꯣꯛꯅꯅ ꯑꯩꯈꯣꯏ ꯁꯣꯝꯗꯒꯤ ꯃꯤ ꯌꯥꯝꯗꯤ ꯃꯁꯤꯡ ꯊꯥꯔꯨꯒꯅꯨ ꯃꯉꯥꯃꯨꯛꯇꯪ ꯄꯥꯔꯣꯕꯀꯣ ꯑꯗꯨꯒ ꯒꯥꯔꯤ ꯅꯣꯡꯃꯒꯤꯗꯤ ꯑꯗꯨ ꯅꯣꯏ ꯑꯗꯨꯝ ꯅꯨꯄꯥ ꯃꯈꯩꯅ ꯇꯧꯔꯛꯑꯣ ꯑꯗꯨꯒ ꯑꯩꯗꯣ ꯃꯤ ꯃꯁꯤꯡ ꯁꯤꯃꯩꯅꯦ ꯀꯟꯐꯥꯔꯝ ꯇꯥꯔꯀꯥꯟꯗ ꯅ ꯅꯉꯣꯟꯗ ꯑꯃꯨꯛ ꯄꯥꯎ ꯐꯥꯎꯔꯒꯦ ꯅꯪꯒꯤꯁꯨ ꯑꯗꯣꯝꯗ ꯍꯪꯕ ꯌꯥꯕ ꯍꯪꯅꯔꯣ ꯑꯗꯨꯒ ꯑꯩꯗꯤꯣ ꯍꯣꯔꯦꯟ ꯑꯃꯨꯛ ꯍꯥꯏꯔꯛꯑꯒꯦꯣ ꯋꯥ
ꯍꯣꯏ ꯐꯔꯦ ꯑꯗꯨꯃꯥꯏꯅ ꯍꯥꯏꯅꯔꯁꯤꯦ ꯑꯩꯁꯨ ꯀꯥꯡꯗꯣ ꯁꯣꯏꯗꯅꯕ ꯅꯪ ꯆꯨ ꯁꯤꯜꯂꯣ ꯑꯩꯁꯨ ꯁꯣꯏꯗꯅꯕ ꯇꯧꯔꯛꯒꯦ ꯑꯩꯈꯣꯏ ꯏꯃꯥꯟꯅꯕ ꯃꯈꯩꯗꯨꯁꯨ ꯂꯣꯏꯅ ꯍꯥꯏꯅꯔꯒꯦ ꯀꯣ ꯑꯗꯨꯗꯤ ꯅꯪꯁꯨ ꯀꯩꯅꯣ ꯇꯧꯔꯣ ꯑꯩꯁꯨ ꯊꯝꯅꯕ ꯇꯧꯔꯒꯦ ꯅꯪ ꯁꯨ ꯉꯥꯛꯇꯪ ꯀꯩꯅꯣ ꯇꯧꯕꯣ ꯊꯕꯛ ꯏꯟꯈꯥꯡꯗꯣ ꯇꯧꯕꯤꯂꯨꯔꯣ ꯊꯃꯒꯦ ꯀꯣ ꯑꯗꯨꯗ